ꯑꯕꯣ ꯑꯣ ꯑꯣ ꯉꯁꯤꯒꯤꯗꯤ ꯀꯩꯀꯩ ꯆꯥꯔꯒꯦ ꯌꯥꯍꯧꯕꯒꯦ ꯍꯥꯏꯕꯗꯤ ꯑꯗꯨꯏꯗꯤ ꯆꯥꯛ ꯉꯟꯅꯕꯨꯗꯤ ꯆꯥꯏ ꯍꯥꯏ ꯑꯗꯨꯗ ꯀꯔꯤꯝ ꯆꯥꯗ꯭ꯔꯕꯣ ꯀꯃꯥꯏꯅ ꯇꯧꯒꯦ
ꯌꯥꯍꯧꯕꯗꯒꯤ ꯀꯩꯅꯣꯝ ꯀꯩꯝ ꯆꯥꯐꯝ ꯏꯁꯤꯡ ꯊꯛꯑꯦ ꯂꯐꯣꯏ ꯉꯁꯥꯏ ꯂꯐꯣꯏ ꯑꯃ ꯆꯥꯈ꯭ꯔꯦ ꯆꯨꯖꯥꯛꯄꯨꯗꯤ ꯐꯨꯠꯂꯤ ꯉꯥꯛꯇꯪ ꯂꯩꯔꯒ ꯁꯥꯔꯤꯕꯀꯣ ꯑꯗꯨꯝ ꯏꯪꯊ ꯍꯜꯂꯒ ꯆꯥꯒꯦꯅ ꯑꯗꯨꯝ ꯂꯩꯕ ꯏꯁꯤꯡꯁꯨ ꯂꯥꯛꯄꯀꯣ ꯏꯁꯤꯡ ꯂꯥꯛꯄꯒꯤꯁ ꯊꯕꯛ ꯆꯤꯟꯕ ꯑꯗꯒꯤ ꯁꯣꯝ ꯅꯥꯀꯟꯒꯤꯁꯨ ꯑꯩꯈꯣꯏ ꯃꯧ ꯅꯍꯥꯟ ꯂꯨꯍꯣꯡꯈꯤꯕꯗꯣ ꯑꯗꯨꯗꯨꯒꯤ ꯃꯣꯏꯒꯤ ꯃꯤ ꯀꯣꯏꯔꯛꯀꯗꯕ ꯑꯗꯨꯒꯤ ꯊꯕꯛ ꯏꯪꯈꯥꯡ ꯃꯔꯥꯡ ꯃꯔꯥꯡ ꯇꯧꯕꯗ ꯏꯃꯨꯡꯁꯦ ꯂꯥꯡꯕ ꯂꯣꯏꯔꯦ ꯏꯁꯤꯡ ꯂꯥꯛꯄꯒꯤ ꯂꯥꯡꯕꯅꯦ ꯑꯗꯨꯒꯤ ꯊꯕꯛ ꯏꯪꯈꯥꯡ ꯇꯧꯕꯒꯤ ꯂꯥꯡꯕꯅꯦ ꯑꯗꯨꯝ ꯑꯩꯁꯨ ꯃꯊꯛꯇꯀꯥꯔ ꯂꯩꯔꯤꯅꯦꯕ ꯑꯁꯤꯕꯨ ꯑꯗꯨꯝ ꯂꯥꯡꯉ ꯇꯥꯕꯗꯣ ꯑꯗꯨꯃꯥꯏꯅ ꯇꯧꯋꯦꯕꯀꯣ ꯍꯣꯏ ꯑꯗꯨ ꯍꯣꯔꯦꯟꯗꯣ ꯆꯥꯛ ꯆꯥꯕꯒꯤ ꯍꯥꯏꯐꯦꯠ ꯍꯥꯏꯅꯈꯤꯕꯗꯣ ꯑꯗꯣ ꯃꯤꯗꯣ ꯑꯇꯣꯞꯄ ꯍꯧꯁꯤꯔꯥ ꯀꯃꯥꯏꯅ ꯇꯧꯁꯤꯒꯦ ꯅꯪꯒꯤ ꯃꯣꯠꯇꯁꯨ ꯈꯤꯇꯪ ꯍꯥꯏꯔꯛꯎꯅꯦ
ꯑꯗꯨ ꯍꯥꯏꯔꯒ ꯍꯣꯏ ꯆꯥꯕꯩꯗꯨꯕꯨꯗꯤ ꯁꯝꯊꯔꯛꯀꯦꯕ ꯀꯣꯟꯅ ꯅꯪꯅ ꯆꯨꯖꯥꯛ ꯐꯨꯠꯂꯦ ꯍꯥꯏꯕꯁꯤꯗ ꯑꯩꯁꯦ ꯆꯨꯖꯥꯛꯀꯤ ꯑꯃ ꯅꯤꯡꯁꯤꯡꯉꯛꯑꯦꯕꯀꯣ ꯍꯥꯏꯕꯗꯤ ꯑꯩꯈꯣꯏꯒꯤ ꯆꯨꯖꯥꯛꯁꯦ ꯌꯥꯝ ꯇꯣꯏꯅ ꯑꯗꯨꯝ ꯆꯥꯏꯌꯦꯕꯀꯣ ꯑꯗꯣ ꯍꯧꯖꯤꯛꯀꯥꯟꯕꯨꯗꯤ ꯑꯃꯨꯛ ꯂꯦꯞꯈ꯭ꯔꯦ ꯅꯣꯡ ꯅꯤꯅꯤꯁꯤꯗꯤ ꯃꯃꯥꯡꯗꯗꯤ ꯌꯥꯝ ꯇꯣꯏꯅ ꯆꯥꯔꯝꯃꯤꯕ ꯆꯨꯖꯥꯛꯁꯤ ꯀꯣ ꯑꯗꯣ ꯑꯩꯅ ꯍꯪꯅꯤꯡꯉꯤꯁꯦ ꯅꯪꯅ ꯉꯧꯔꯤꯕ ꯆꯨꯖꯥꯛꯁꯦ ꯑꯩꯈꯣꯏꯒꯤ ꯆꯨꯖꯥꯛ ꯑꯊꯨꯝꯕꯤ ꯍꯥꯏꯔꯒ ꯇꯣꯉꯥꯟꯅ ꯑꯃ ꯊꯣꯛꯏꯗꯅꯀꯣ ꯗꯦꯁꯀꯤ ꯑꯩꯈꯣꯏ ꯁ꯭ꯋꯥꯏꯒꯤ ꯅꯠꯇꯕ ꯍꯥꯏꯕꯗꯤ ꯑꯩꯈꯣꯏ ꯁ꯭ꯋꯥꯏꯗ ꯍꯥꯟꯅꯗꯒꯤ ꯂꯩꯔꯛꯄ ꯅꯠꯇꯕ ꯍꯥꯏꯇꯥꯔꯦ ꯑꯗꯨꯗꯣ ꯑꯣꯏꯗꯣꯏꯔꯥ ꯑꯩꯈꯣꯏꯗꯤ ꯑꯗꯨꯗꯨꯁꯨ ꯑꯩꯗꯤ ꯌꯥꯝ ꯄꯥꯝꯃꯦꯕꯀꯣ ꯑꯩꯅ ꯆꯥꯕꯁꯤꯅ ꯀꯃꯥꯏꯅ ꯆꯥꯒꯦ ꯍꯥꯏꯕꯗꯣ ꯑꯗꯨꯗꯣ ꯐꯨꯠꯇꯣꯛꯑꯦꯗꯅꯀꯣ ꯐꯨꯠꯇꯣꯛꯑꯒ ꯈꯤꯛꯇꯣꯛꯑꯒ ꯆꯥꯛꯀ ꯉꯧꯃꯤꯟꯅꯕ ꯍꯥꯏ ꯇꯔꯦ ꯈꯤꯛꯄꯁꯦ ꯈꯨꯠꯅ ꯈꯤꯛꯄ ꯌꯥꯎꯋꯦ ꯅꯠꯇ꯭ꯔꯒ ꯊꯥꯡꯅ ꯑꯣꯏꯅ ꯈꯤꯛꯊꯕꯀꯣ ꯄꯤꯛꯇꯛꯅ ꯊꯥꯡꯅ ꯈꯤꯛꯄꯁꯦ ꯁꯤꯁꯤꯅ ꯑꯃꯨꯛ ꯉꯁꯥꯏꯒꯤ ꯆꯥꯛꯀ ꯃꯕꯥꯅꯤ ꯃꯤꯛꯁ ꯇꯧꯔꯀꯥꯟꯗ ꯈꯤꯇꯪ ꯆꯅꯞ ꯆꯅꯞ ꯂꯥꯎꯁꯤꯟꯃꯤꯟꯅꯔꯒ ꯍꯥꯎꯕꯁꯦ ꯑꯗꯨꯅ ꯍꯦꯜꯂꯦꯕꯀꯣ ꯄꯨꯔꯥ ꯈꯨꯠꯅ ꯆꯥꯎꯅ ꯆꯥꯎꯅ ꯈꯤꯛꯈꯤꯕꯗꯨꯅꯦ ꯈꯤꯇꯪ ꯇꯣꯉꯥꯟ ꯇꯣꯉꯥꯟ ꯇꯥꯏꯌꯦꯕ ꯁꯥꯏꯕ ꯀꯥꯟꯗ ꯆꯥꯛꯅ ꯇꯣꯉꯥꯟ ꯆꯨꯖꯥꯛꯅ ꯇꯣꯉꯥꯟ ꯍꯦꯛꯇ ꯇꯥꯏꯌꯦꯕꯀꯣ ꯑꯗꯨꯅ ꯊꯥꯡꯅ ꯑꯣꯏꯅ ꯈꯤꯛꯊꯈꯤꯕ ꯍꯥꯏꯇꯥꯥꯔꯦ ꯐꯨꯠꯄꯗꯨꯀꯣ ꯑꯗꯨꯒ ꯆꯥꯛ ꯉꯧꯕꯗꯣ ꯑꯗꯨꯃꯥꯏꯅ ꯉꯧꯕꯗꯣ ꯌꯥꯝ ꯆꯥꯅꯩꯉꯦꯕꯀꯣ ꯑꯗꯨ ꯅꯤꯡꯁꯤꯡꯉꯛꯄ ꯍꯥꯏꯇꯥꯔꯦ ꯅꯪꯅ ꯆꯨꯖꯥꯛ ꯍꯥꯏꯔ ꯀꯥꯟꯗ ꯍꯥꯏꯕꯗꯤ ꯑꯩꯈꯣꯏ ꯆꯥꯗꯕ ꯑꯗꯨꯝ ꯈꯤꯇꯪ ꯍꯞꯇꯥ ꯑꯃꯨꯛꯐꯥꯎ ꯐꯥꯎꯕ ꯐꯖꯜꯂꯝꯗꯧ ꯃꯥꯜꯂꯦ ꯍꯥꯟꯅꯗꯤ ꯌꯥꯝ ꯆꯥꯔꯝꯃꯦꯕ ꯑꯗꯨꯃꯥꯏꯅ ꯑꯗꯣ ꯍꯧꯖꯤꯛꯀꯥꯟꯗꯤ ꯆꯥꯈꯤꯗ꯭ꯔꯕ ꯍꯥꯏꯇꯥꯥꯔꯦ ꯑꯗꯨ ꯌꯦꯔꯨꯝ ꯈꯔ ꯍꯥꯞꯄꯒ ꯑꯗꯨꯃꯥꯏꯅ ꯇꯧꯕꯗꯣ ꯌꯥꯝ ꯍꯥꯎ꯫ꯋꯦꯕ ꯑꯗꯨ ꯅꯣꯏꯗꯤ ꯆꯨꯖꯥꯛꯇꯣ ꯐꯨꯠꯂꯒ ꯈꯛꯇꯪ ꯆꯥꯕ꯭ꯔꯣ ꯅꯠꯇ꯭ꯔꯒ ꯀꯃꯥꯏ ꯀꯃꯥꯏꯅ ꯇꯧꯔ ꯆꯥꯒꯦ
ꯑꯣ ꯑꯩꯗꯤ ꯆꯨꯖꯥꯛꯁꯤꯀꯣ ꯑꯝꯇꯕꯨ ꯐꯨꯠꯂ ꯈꯛꯇꯪ ꯆꯥꯕꯗ ꯑꯗꯨꯃꯥꯏꯅ ꯄꯥꯝꯃꯦꯕ ꯑꯇꯣꯞꯄ ꯃꯤꯗꯤ ꯂꯧꯔꯒ ꯆꯥꯕ ꯑꯗꯒꯤ ꯀꯩ ꯍꯥꯏꯅꯤ ꯀꯩꯅꯣ ꯇꯧꯔꯒ ꯉꯧꯔꯒ ꯆꯥꯕ ꯈꯣꯠꯄ ꯇꯧꯕ ꯂꯩꯅ ꯑꯩꯈꯣꯏ ꯃꯥ ꯍꯣꯏꯗꯤ ꯑꯗꯨꯝ ꯆꯨꯖꯥꯛꯁꯦ ꯊꯑꯣꯏꯅ ꯉꯧꯔꯒ ꯉꯥꯔꯧ ꯑꯣꯏꯅ ꯆꯥꯕ ꯉꯝꯃꯦꯕ ꯑꯩ ꯆꯨꯖꯥꯛꯁꯤ ꯁꯨꯛꯆꯥ ꯆꯥꯅꯤꯡꯗꯦꯕ ꯍꯥꯏꯗꯤ ꯍꯣꯏ ꯅꯨꯡꯊꯤꯟ ꯉꯥꯏꯍꯥꯛ ꯀꯩꯅꯣ ꯑꯗꯨꯝꯕ ꯅꯨꯡꯊꯤꯋꯥꯏꯒꯤ ꯑꯩꯈꯣꯏ ꯆꯥ ꯊꯛ ꯈꯣꯠꯄ ꯇꯧꯕ ꯀꯥꯟ ꯑꯗꯨ ꯆꯥꯗꯣ ꯈꯤꯇꯪ ꯅꯧꯕꯗꯣ ꯉꯧꯔꯒ ꯆꯥꯕꯣ ꯌꯥꯗ ꯈꯤꯇꯪ ꯂꯤꯈꯤꯕꯁꯦ ꯑꯩ ꯆꯨꯖꯥꯛꯁꯦ ꯀꯥ ꯍꯦꯟꯅ ꯄꯥꯝꯕ ꯑꯣꯏꯗꯦ ꯑꯗꯨꯝ ꯅꯞꯁꯤꯟꯒꯨꯝ ꯀꯩꯒꯨꯝ ꯇꯧꯔꯒ ꯑꯗꯩ ꯅꯪꯅ ꯍꯥꯏꯕꯗꯣ ꯑꯩꯗꯤ ꯆꯥꯛ ꯑꯉꯧꯕꯁꯦ ꯁꯨꯨꯡꯄꯥꯝ ꯄꯥꯝꯗꯦꯕ ꯄꯥꯝꯗꯦ ꯍꯥꯏꯕ ꯇꯥꯔꯒꯗꯤ ꯑꯗꯨꯝ ꯀꯩ ꯍꯥꯏꯅꯤ ꯀꯩꯁꯨ ꯌꯥꯝꯅ ꯍꯥꯏꯗꯤ ꯆꯨꯖꯥꯛꯀ ꯍꯥꯞꯄ ꯈꯣꯠꯇꯅ ꯑꯇꯣꯞꯄ ꯉꯧꯔꯣ ꯈꯣꯠꯣ ꯇꯧꯗꯦꯨꯖꯥꯛ ꯉꯧꯕꯁꯨ ꯃꯁꯨꯛ ꯌꯥꯝ ꯄꯥꯝꯗ꯭ꯔꯦ ꯑꯩꯅ ꯑꯣꯏꯅ ꯆꯥꯛ ꯄꯥꯝ꯫ꯖꯕꯕꯁꯤꯗꯤ ꯆꯥꯛꯁꯦ ꯐꯖꯅ ꯑꯗꯨꯝ ꯆꯥꯛ ꯑꯣꯏꯅ ꯇꯁꯦꯡꯅ ꯆꯥꯔꯒꯅꯦ ꯑꯗꯨꯝ ꯑꯇꯣꯞꯄ ꯏꯟꯖꯥꯡꯒ ꯀꯩꯀꯥ ꯇꯧꯔꯒ ꯆꯥꯕꯗꯣ ꯀꯥꯡꯁꯣꯏꯕꯨ ꯑꯣꯏꯒꯦꯔꯥ ꯑꯃꯕꯨ ꯑꯣꯏꯒꯦꯔꯥ ꯑꯗꯨꯃꯥꯏꯅ ꯇꯧꯕꯗ ꯄꯥꯝꯃꯦ ꯑꯩ ꯃꯁꯥꯒꯤ ꯑꯣꯏꯅꯁꯨ ꯆꯥꯛ ꯉꯧꯕꯗꯁꯨ ꯌꯥꯗ꯭ꯔꯀꯥꯟꯗ ꯑꯩꯈꯣꯏ ꯃꯤꯅ ꯍꯣꯇꯦꯜꯗ ꯀꯩꯗ ꯌꯣꯟꯕꯗ ꯑꯗꯨꯕꯨꯗꯤ ꯆꯥꯥꯁꯦ ꯍꯥꯏ ꯀꯥꯏꯅ ꯑꯗꯨꯝ ꯆꯥꯕ ꯋꯥꯅꯦꯕ ꯑꯗꯨ ꯑꯣꯏꯇꯥꯥꯔꯒꯁꯨ ꯌꯥꯝ ꯀꯥ ꯍꯦꯟꯅ ꯆꯥꯛ ꯉꯧꯕꯗ ꯆꯥꯛꯁꯤꯦ ꯉꯧꯔ ꯆ ꯁꯥꯕꯁꯦ
ꯑ
ꯑꯁꯤ ꯏꯁꯥꯒꯤ ꯑꯣꯏꯅ ꯄꯥꯝꯗꯦꯕꯀꯣ ꯑꯗꯨꯗ ꯑꯣꯏꯅ ꯄꯥꯝꯗꯦ ꯆꯨꯖꯥꯛꯁ ꯑꯗꯨꯝ ꯐꯨꯠꯂꯒ ꯑꯗꯨꯣ ꯑꯇꯪ ꯆꯥꯕ ꯑꯗꯩ ꯂꯧꯔꯁꯨ ꯄꯥꯝꯗꯦ ꯉꯧꯔꯨꯕꯁꯨ ꯄꯥꯝꯗꯦ ꯑꯗꯨꯃꯥꯏꯅ ꯇꯧꯋꯦꯕꯀꯣ ꯑꯗꯨ ꯅꯣꯏꯒꯤ ꯅꯪꯒꯤꯗꯤ ꯑꯃꯨꯛ ꯆꯖꯥꯛꯁꯨ ꯌꯥꯝꯅ ꯄꯥꯝꯕ ꯃꯥꯜꯂꯦ ꯅꯣꯏꯗꯤ
ꯑꯗꯨꯗꯣ ꯅꯪꯅ ꯁꯗ ꯍꯥꯏꯔꯛꯑꯒꯅꯦ ꯂꯧꯕꯕꯨꯗꯤ ꯍꯣꯏ ꯃꯩꯁꯦ ꯁꯨꯝ ꯀꯩꯅꯣꯝ ꯂꯧꯕꯁꯦ ꯒ꯭ꯌꯥꯁꯇ ꯂꯧꯕꯗꯒꯤꯗꯤ ꯑꯩꯈꯣꯏꯒꯤ ꯃꯩ ꯍꯧꯒꯠꯄꯒꯨꯝꯕꯗ ꯂꯧꯕꯗꯨꯅ ꯍꯥꯎꯕ ꯍꯦꯟꯕꯅꯦꯕꯀꯣ ꯑꯗꯣ ꯑꯗꯨꯃꯥꯏꯅ ꯍꯧꯕꯃꯛꯇꯨꯗꯤ ꯈꯤꯇꯪ ꯑꯃꯨꯛ ꯐꯔꯛ ꯇꯥꯏꯗꯅꯀꯣ ꯊꯕꯛ ꯊꯨꯔꯀꯥꯟꯗꯗꯤ ꯅꯪꯗꯦꯗꯅ ꯑꯗꯨꯃꯥꯏꯅ ꯇꯧꯕ ꯒꯤ ꯂꯧꯔꯒꯕꯨꯗꯤ ꯀꯌꯥ ꯆꯥꯗꯦ ꯅꯣꯡ ꯐꯥꯗꯣꯛꯑꯒ ꯑꯗꯨꯝ ꯕꯖꯥꯔꯗꯀꯣ ꯊꯣꯡꯈꯣꯡꯗ ꯌꯣꯟꯕꯅꯦꯕ ꯆꯨꯖꯥꯛ ꯂꯧꯕ ꯍꯥꯏꯇꯥꯔꯦ ꯌꯥꯝ ꯍꯥꯎꯕꯅꯦ ꯃꯥꯏꯗꯣ ꯆꯝꯄ꯭ꯔꯥ ꯈꯤꯇꯪꯒ ꯁꯨꯝꯖꯂ ꯆꯥꯕꯗꯣ ꯈꯪꯗꯦ ꯑꯩꯅ ꯄꯥꯝꯖꯕꯕꯨꯗꯤ ꯑꯣꯏꯗꯣꯏꯅꯦ ꯅꯪꯅꯕꯨ ꯄꯥꯝꯗꯕꯒꯤꯅꯦꯕꯀꯣ ꯑꯗꯣ ꯑꯗꯨꯃꯥꯏꯅ ꯂꯧꯔꯒꯁꯨ ꯂꯧꯕ ꯈꯛꯇꯪ ꯅꯠꯇꯕ ꯍꯥꯏꯗꯤ ꯃꯊꯛꯁꯤꯗ ꯆꯝꯄ꯭ꯔꯥ ꯈꯤꯇꯪ ꯁꯨꯝꯖꯤꯟꯕ ꯍꯥꯏꯇꯥꯔꯦ ꯃꯍꯤꯁꯦ ꯁꯨꯃꯥꯏꯅ ꯇꯧꯔꯒ ꯆꯥꯕꯗꯣ ꯑꯗꯨ ꯌꯥꯝ ꯍꯥꯎꯕꯅꯦꯕꯀꯣ ꯑ ꯂꯧꯕꯗꯤ ꯀꯌꯥ ꯂꯧꯗ꯭ꯔꯦ ꯑꯩꯈꯣꯏꯁꯨ ꯑꯗꯨꯒ ꯐꯨꯠꯄꯗꯤ ꯌꯥꯝ ꯇꯣꯏꯅ ꯐꯨꯠꯂꯦ ꯑꯗꯨꯒ ꯐꯨꯠꯄ ꯈꯛꯇ ꯅꯠꯇꯅ ꯑꯩꯅ ꯍꯥꯏꯕ ꯑꯗꯨꯃꯥꯏꯅ ꯆꯥꯛ ꯉꯣꯝꯕꯁꯦ ꯑꯩꯗꯤ ꯌꯥꯝ ꯄꯥꯝꯃꯦ ꯑꯩꯅ ꯆꯥꯛ ꯉꯕ ꯄꯥꯝꯃꯤꯁꯦ ꯑꯇꯩꯒꯤ ꯅ ꯐꯠꯇꯕ ꯑꯁꯨꯝ ꯍꯥꯏꯕꯗꯤ ꯌꯦꯟꯁꯥꯡ ꯒꯨꯝꯕ ꯆꯥꯅꯤꯡꯉꯛꯇ꯭ꯔ ꯀꯥꯟꯗꯅꯦ ꯑꯗꯨꯝ ꯆꯥꯛꯀ ꯌꯦꯔꯨꯝ ꯈꯔꯒ ꯇꯧꯔꯒ ꯉꯧꯁꯤꯟꯕꯁꯦ ꯑꯗꯨꯃꯥꯏꯅ ꯁꯨꯝ ꯆꯥꯕꯁꯦ ꯑꯩ ꯑꯗꯨꯝ ꯍꯥꯏꯗꯤ ꯑꯩꯒꯤ ꯑꯣꯏꯅ ꯑꯃꯨꯛ ꯌꯦꯟꯁꯥꯡ ꯌꯥꯎꯗ꯭ꯔꯒꯁꯨ ꯑꯗꯨꯝ ꯆꯥꯛꯁꯤꯒ ꯑꯗꯨꯝ ꯆꯥꯔꯁꯨ ꯑꯗꯨꯝ ꯉꯝꯃꯦꯕ ꯑꯩꯗꯤ ꯍꯥꯏꯕꯗꯤ ꯆꯥꯛꯀ ꯁꯥꯏꯗꯠꯇ ꯀꯩꯅꯣꯝ ꯍꯥꯏꯇꯥꯔꯦ ꯑꯗꯨꯃꯥꯏꯅ ꯉꯧꯁꯤꯟꯕꯅꯤ ꯈꯪꯗꯦ ꯅꯠꯇ꯭ꯔꯒ ꯑꯗꯨꯝ ꯆꯅꯥ ꯆꯨꯔ ꯑꯣꯏꯔ ꯕꯨꯖꯤꯌꯥ ꯑꯃ ꯑꯣꯏꯔꯒꯁꯨ ꯑꯗꯨꯃꯥꯏꯅ ꯆꯥꯕ ꯅꯠꯇ꯭ꯔꯒ ꯀꯜꯆꯤꯞꯀꯕꯨ ꯑꯣꯏꯔꯁꯨ ꯑꯗꯨꯃꯥꯏꯅ ꯑꯗꯨꯝ ꯆꯥꯕꯁꯦ ꯄꯥꯝꯃꯦꯕ ꯌꯦꯟꯖꯥꯡꯒꯨꯝꯕ ꯅꯠꯇ꯭ꯔꯒꯁꯨ ꯑꯗꯨꯅ ꯆꯨꯖꯥꯛꯁꯦ ꯈꯤꯛꯇꯣꯛ ꯑ ꯉꯧꯕ ꯑꯗꯨꯃꯥꯏꯅ ꯇꯧꯕꯗꯣ ꯌꯥꯝ ꯄꯥꯝꯃꯦ ꯑꯗꯨꯒ ꯅꯪꯅ ꯍꯥꯏꯕ ꯑꯗꯨꯃꯥꯏꯅ ꯅꯣꯏ ꯃꯥꯅ ꯆꯨꯖꯥꯛ ꯑꯉꯧꯕꯁꯦ ꯉꯥꯔꯧ ꯑꯣꯏꯅ ꯆꯥꯕ ꯉꯝꯃꯦ ꯍꯥꯏꯕꯗꯣ ꯑꯩ ꯏꯨꯡꯉꯝꯅꯤ ꯑꯗꯨꯒꯤ ꯑꯗꯨꯒꯤꯗꯣ ꯄꯥꯝꯃꯦꯕꯀꯣ ꯆꯨꯖꯥꯛ ꯈꯛꯇꯪ ꯉꯧꯔꯒ ꯉꯥꯔꯨ ꯑꯗꯨꯝ ꯑꯣꯏꯍꯟꯕ ꯉꯝꯃꯦꯕ ꯑꯩꯁꯨ ꯑꯗꯨꯃꯥꯏꯅ ꯇꯧꯋꯤ ꯑꯗꯨ ꯅꯪ ꯑꯗꯨꯗꯤ ꯑꯇꯣꯞꯄ ꯅꯪꯅ ꯁꯨꯝ ꯆꯥꯅꯤꯡꯕ ꯂꯩꯗꯅꯀꯣ ꯄꯣꯠ ꯍꯥꯏꯕꯗꯤ ꯆꯨꯖꯥꯛ ꯅꯠꯇꯕ ꯑꯇꯣꯞꯄ ꯁꯨꯝ ꯑꯩꯈꯣꯏꯅ ꯆꯥꯅꯕꯗ ꯆꯥꯛ ꯆꯨꯖꯥꯛ ꯅꯠꯇꯕ ꯑꯇꯣꯞꯄꯗꯤ ꯀꯩ ꯀꯩ ꯁꯨꯝ ꯆꯥꯒꯦ ꯄꯥꯝꯒꯦ
ꯍꯣꯏ ꯑꯇꯣꯞꯄꯗꯤ ꯑꯗꯨꯝ ꯆꯥꯏꯗ ꯅꯊꯤꯟꯝ ꯐꯥꯔꯛꯇ ꯕꯣꯔꯥꯒꯨꯝꯕ ꯁꯤꯡꯖꯨꯒꯨꯝꯕ ꯑꯩꯒꯤ ꯁꯤꯡꯖꯨꯁꯦ ꯗꯨꯀꯥꯟꯗ ꯂꯩꯕꯕꯨꯗꯤ ꯅꯪ ꯉꯁꯥꯏ ꯍꯥꯏꯕꯗꯣ ꯃꯤꯃꯤ ꯍꯥꯞꯁꯤꯔꯥ ꯍꯥꯞꯀꯨꯝꯁꯤꯔꯥ ꯍꯥꯏꯕꯗꯣ ꯑꯩꯗꯤ ꯃꯤꯃꯤꯁꯦ ꯏꯁꯥꯒꯤ ꯑꯣꯏꯅ ꯁꯨꯝ ꯄꯥꯝꯃꯦ ꯄꯥꯝꯗꯦ ꯃꯤꯃꯤ ꯆꯥꯕꯁꯦ ꯍꯣꯏ ꯑꯗꯨꯝ ꯇꯉꯥꯏ ꯐꯖꯒꯗ ꯍꯣꯁꯇꯦꯜꯗꯒꯨꯝꯕ ꯂꯩꯕ ꯀꯥꯟꯗꯀꯣ ꯃꯣꯏꯅ ꯆꯥꯁꯦ ꯍꯥꯏꯔ ꯀꯥꯟꯗꯗꯤ ꯅꯍꯥꯟꯋꯥꯏ ꯕꯣꯔꯗꯤꯡꯗꯨꯒꯨꯝꯕ ꯂꯩꯕ ꯀꯥꯟꯗꯗꯤꯀꯣ ꯑꯗꯨꯝ ꯆꯥꯒꯤꯈꯤꯕꯒꯤ ꯋꯥꯅꯦ ꯑꯗꯨ ꯑꯣꯏ ꯇꯥꯔꯁꯨ ꯑꯩꯅ ꯃꯤꯁꯦ ꯃꯤꯗꯤ ꯑꯗꯨꯝ ꯐꯨꯠꯂꯒ ꯈꯣꯠꯂꯒ ꯑꯩꯈꯣꯏ ꯑꯩꯅ ꯍꯣꯁꯇꯦꯜ ꯂꯩꯕ ꯀꯥꯟꯗꯣ ꯑꯉꯥꯡ ꯑꯣꯏꯔꯤꯀꯥꯟꯗ ꯂꯩꯕ ꯀꯥꯟꯗꯁꯨ ꯃꯣꯏꯗꯤꯅꯦ ꯀꯃꯥꯏꯅ ꯐꯠꯀꯦ ꯍꯥꯏꯕ ꯃꯇꯝꯗ ꯑꯩꯈꯣꯏꯒꯤ ꯁꯥꯋꯥꯏ ꯁꯪꯒꯣꯝ ꯑꯃ ꯑꯃ ꯏꯁꯄ꯭ꯔꯦꯅ ꯀꯧꯇꯥ ꯑꯃ ꯂꯩꯒꯦ ꯍꯥꯏꯗꯤ ꯀꯩꯅꯣꯒꯨꯝꯕ ꯌꯣꯠꯀꯤꯒꯨꯝꯕ ꯇꯧꯕ ꯂꯩꯅ ꯑꯗꯨꯗꯤ ꯊꯛꯄ ꯂꯣꯏꯈꯤꯕꯩꯁꯦ ꯑꯩꯈꯣꯏꯗꯤ ꯑꯥꯗꯗꯤ ꯐꯨꯠꯄꯗꯣ ꯌꯥꯗꯕꯅꯤꯅ ꯀꯦꯟꯗꯜ ꯇꯧꯔꯔꯕꯅꯤꯅ ꯊꯑꯣꯏꯅ ꯑꯩ ꯆꯦꯛꯏ ꯌꯨꯡꯉꯒ ꯀꯦꯅꯜ ꯑꯅꯤ ꯑꯍꯨꯝ ꯇꯧꯔꯒꯅꯦ ꯍꯥꯏꯗꯤ ꯃꯊꯨꯝꯗꯣ ꯁꯥꯍꯜꯂꯒ ꯑꯗꯨꯃꯥꯏꯅ ꯐꯨꯠꯂꯒ ꯍꯧꯖꯤꯛꯀꯤꯗꯨꯗ ꯑꯃ ꯑꯅꯤ ꯈꯛ ꯆꯟꯕꯅꯦꯕ ꯑꯅꯤꯈꯛꯇꯪ ꯆꯟꯕꯅꯦꯕꯀꯣ ꯑꯗꯨꯨꯃꯥꯏꯅ ꯇꯧꯔ ꯐꯨꯠꯂꯁꯦ ꯑꯩꯗꯤ ꯃꯤꯦꯒꯤ ꯃꯦꯒꯤꯁꯦ ꯑꯩ ꯃꯤꯃꯤ ꯃꯤꯃꯤ ꯃꯦꯒꯤ ꯁꯨꯝꯕ ꯄꯣꯠꯁꯦ ꯑꯩ ꯀꯥꯏꯅ ꯄꯥꯝ ꯄꯥꯝꯗꯦꯕ ꯀꯩꯒꯤꯅꯣ ꯈꯪꯗꯦ ꯑꯗꯨꯒ ꯄꯥꯝꯕ ꯍꯥꯏꯇꯥꯔꯦ ꯅꯍꯥꯟꯋꯥꯏ ꯑꯉꯥꯡ ꯑꯣꯏꯔꯤꯀꯥꯟꯗ ꯃꯃꯥꯄꯨꯟꯇ ꯃꯆꯥ ꯑꯃ ꯂꯩꯔꯝꯕꯗꯣ ꯑꯗꯨꯕꯨꯗꯤ ꯈꯔ ꯈꯔ ꯆꯥꯔꯝꯃꯦꯕꯀꯣ ꯑꯗꯨꯝ ꯑꯉꯥꯡꯉꯩꯗ ꯍꯥꯎꯈꯤꯕ ꯒꯤ ꯃꯍꯥꯎꯗꯣ ꯑꯗꯨꯝ ꯐꯪꯕ ꯑꯗꯨꯝ ꯆꯥꯏ ꯑꯗꯨꯒ ꯑꯩ ꯃꯦꯒꯤ ꯃꯦꯃꯤ ꯑꯁꯤꯒꯨꯝꯕꯗꯤ ꯀꯩꯁꯨ ꯆꯥꯗꯦꯕꯀꯣ ꯑꯩꯅ ꯌꯥꯝ ꯄꯥꯝꯖꯕꯗꯤ ꯑꯗꯨꯝ ꯁꯤꯡꯖꯨꯁꯦ ꯁꯤꯡꯖꯨ ꯍꯥꯏꯇꯥꯔꯁꯨ ꯃꯤꯃꯤ ꯍꯥꯞꯇꯕ ꯑꯩꯈꯣꯏꯒꯤ ꯁ꯭ꯋꯥꯏꯗ ꯑꯗꯨꯝ ꯁꯨꯖꯕ ꯃꯣꯔꯣꯛꯀ ꯍꯥꯏꯗꯤ ꯌꯥꯝ ꯁꯥꯟꯅꯒ ꯇꯧꯔꯒ ꯉꯥꯡꯉꯒ ꯇꯧꯕꯗꯣ ꯑꯗꯨꯃꯥꯏꯅ ꯇꯧꯔꯒ ꯃꯪꯒꯟꯒꯨꯝꯕ ꯈꯔ ꯍꯥꯞꯄ ꯑꯗꯩ ꯕꯦꯁꯣꯟꯒꯨꯝꯕ ꯊꯣꯏꯗꯤꯡꯒꯨꯝꯕ ꯍꯥ ꯁꯨꯕꯗꯣ ꯑꯗꯨꯅ ꯍꯦꯟꯅ ꯄꯥꯝꯃꯦꯕꯀꯣ ꯑꯗꯨꯒ ꯑꯇꯣꯞꯄꯗꯤ ꯀꯁꯨ ꯌꯥꯝ ꯄꯥꯝꯕꯗꯤ ꯑꯣꯏꯗꯦ
ꯍꯣꯏ ꯑꯗꯨꯗꯤ ꯏꯕꯥꯅꯤꯁꯦ ꯆꯥꯕꯒꯤ ꯃꯇꯥꯡꯁꯤꯗꯤ ꯈꯤꯇꯪ ꯈꯦꯠꯅꯔꯦ ꯈꯤꯇꯪ ꯈꯦꯠꯅꯔꯦ ꯍꯥꯏꯕꯗꯤ ꯑꯩ ꯑꯩꯈꯣꯏꯅ ꯑꯃꯨꯛ ꯑꯗꯨꯝ ꯃꯦꯒꯤꯕꯨꯗꯤ ꯌꯥꯝ ꯀꯟꯅ ꯄꯥꯝꯕ ꯑꯣꯏꯗꯦꯕꯀꯣ ꯑꯗꯨꯁꯨ ꯃꯤꯃꯤ ꯀꯩꯀꯥ ꯑꯗꯒꯤ ꯑꯇꯣꯞꯄ ꯑꯗꯨꯝ ꯈꯪꯗꯦ ꯑꯗꯨꯝ ꯁꯝ ꯁꯝꯅ ꯍꯥꯏꯔꯕꯗ ꯑꯁꯣꯏ ꯑꯕꯄꯥꯁꯦ ꯈꯔ ꯑꯗꯨꯝ ꯄꯥꯝꯖꯩꯌꯦ ꯑꯩꯈꯣꯏꯁꯦꯀꯣ ꯑꯗꯨꯝ ꯑꯆꯣꯏ ꯆꯥꯛꯁꯦ ꯆꯥꯛ ꯆꯥꯔꯒꯁꯨ ꯑꯆꯣꯏ ꯑꯄꯥ ꯑꯃ ꯆꯥꯍꯧꯗ꯭ꯔꯒꯗꯤ ꯏꯕꯣꯛꯁꯦ ꯊꯟꯗꯕꯗꯧꯅ ꯑꯗꯨꯝ ꯈꯟꯕꯗꯣ ꯀꯩꯅꯣꯝꯃ ꯊꯜꯂꯒꯁꯨ ꯀꯩꯅꯣꯝꯃ ꯋꯥꯠꯂꯤ ꯏꯁꯥꯁꯦ ꯍꯥꯏꯔꯒ ꯑꯗꯨꯃꯥꯏꯅ ꯑꯗꯨꯝ ꯂꯩꯕꯗꯣ ꯇꯧꯋꯦꯕꯀꯣ ꯑꯗꯨꯝ ꯑꯩꯒꯤ ꯍꯩꯅꯔꯕꯅꯦ ꯑꯐꯕꯕꯨꯗꯤ ꯑꯣꯏꯔꯣꯏꯗꯣꯏꯅꯦ ꯍꯥꯏꯕꯗꯤ ꯆꯥꯛꯁꯤꯦ ꯅꯪ ꯐꯅ ꯌꯥꯝ ꯆꯥꯒꯦꯔꯥ ꯌꯥꯝꯗꯅꯕꯨ ꯆꯥꯒꯦꯔꯥ ꯆꯥꯛ ꯆꯥꯊꯣꯛꯑꯒ ꯑꯩ ꯀꯩꯅꯣ ꯑꯃ ꯁꯨꯝ ꯆꯥꯕꯁꯦ ꯁꯤ ꯌꯥꯝ ꯄꯥꯝꯖꯩꯕ ꯑꯗꯒꯤ ꯃꯔꯛꯇꯁꯨ ꯑꯗꯨꯝ ꯆꯥꯏꯀꯣ ꯑꯆꯣꯏꯕ ꯑꯗꯨꯝ ꯄꯥꯝꯖꯩ ꯍꯥꯏꯇꯥꯔꯦ ꯅꯪꯅ ꯑꯃꯨꯛ ꯑꯆ ꯀꯀꯥꯁꯦ ꯀꯌꯥ ꯄꯥꯝꯗꯕ ꯃꯥꯜꯂꯦ ꯑꯗꯨꯒ ꯑꯩꯗꯤ ꯑꯩꯁꯨ ꯐ꯭ꯔꯥꯏ ꯔꯥꯏꯁꯁꯤ ꯑꯣꯏꯅ ꯌꯨꯝꯗ ꯉꯧꯕꯗꯤ ꯄꯥꯝꯃꯦꯕꯀꯣ ꯑꯃꯨꯛ ꯑꯗꯨꯒ ꯑꯗꯨꯝ ꯍꯥꯏꯗꯤ ꯔꯦꯁꯇꯨꯔꯦꯟ ꯀꯩꯀꯥꯗꯗꯅ ꯑꯃꯨꯛ ꯐ꯭ꯔꯥꯏ ꯔꯥꯏꯁ ꯀꯨꯝꯕꯁꯦ ꯀꯌꯥ ꯄꯥꯝ ꯐꯥꯗꯦꯕ ꯍꯥꯏꯕꯗꯤ ꯆꯧꯅ ꯑꯃꯨꯛ ꯍꯦꯜꯂꯛꯑꯦꯕ ꯑꯗꯨꯝꯕꯗꯗꯤ ꯑꯃꯨꯛ ꯍꯥꯏꯗꯤ ꯌꯨꯝꯗꯁꯨ ꯑꯗꯨꯝ ꯐ꯭ꯔꯥꯏ ꯔꯥꯏꯁꯁꯦ ꯆꯥꯔꯃꯤꯅ ꯑꯩꯒꯤ ꯋꯥꯈꯜꯗꯒ ꯆꯧꯒꯨꯝꯕꯗꯤ ꯑꯃꯨꯛ ꯍꯦꯛꯇ ꯇꯣꯏꯅ ꯉꯥꯛꯇꯪ ꯂꯩꯇꯅ ꯉꯧꯒꯦ ꯑꯗꯨ ꯀꯩꯁꯨ ꯑꯣꯏꯗꯦꯗꯅꯀꯣ ꯑꯗꯨꯅ ꯁꯨꯃꯥꯏꯅ ꯊꯣꯛꯑꯒ ꯆꯥꯕꯗꯅ ꯑꯃꯨꯛ ꯆꯧꯅ ꯍꯦꯟꯅ ꯄꯥꯝꯃꯦꯕꯀꯣ ꯑꯗꯨꯒ ꯑꯇꯩꯁꯨ ꯑꯗꯨꯝ ꯄꯥꯝꯃꯦ ꯑꯗꯨ ꯆꯧꯒ ꯐ꯭ꯔꯥꯏ ꯔꯥꯏꯁꯀꯁꯤꯅ ꯍꯦꯟꯅ ꯀꯃꯟ ꯑꯣꯏꯗꯅꯀꯣ ꯑꯗ ꯑꯩꯅ ꯆꯧ ꯑ ꯑꯣꯏꯅ ꯑꯗꯨꯝ ꯆꯨꯁ ꯇꯧꯋꯦꯕ ꯑꯗꯨꯝꯕ ꯄꯣꯠꯇꯨꯗꯤꯀꯣ ꯑꯗꯨꯒ ꯅꯪ ꯍꯧꯖꯤꯛꯀꯤ ꯍꯥꯏꯔꯤꯕ ꯑꯗꯨꯃꯥꯏꯅ ꯇꯧꯔꯒꯗꯤ ꯅꯪ ꯔꯥꯃꯤꯌꯣꯟꯒ ꯍꯥꯏꯗ ꯑꯃ ꯂꯩꯕꯗꯨꯗꯤ ꯆꯥꯔꯕ ꯆꯥꯗ꯭ꯔꯤꯕꯣ ꯅꯪ ꯄꯥꯝꯗꯦꯗꯤ ꯍꯥꯏꯕꯗꯨꯅ ꯆꯥꯔꯝꯗꯧꯗꯤ ꯃꯥꯟꯗꯦ ꯑꯗꯨꯗꯤ ꯀꯃꯥꯏꯅ ꯇꯧꯒꯦ
ꯑꯁ ꯆꯥꯁꯤꯗ ꯑꯩ ꯊꯑꯣꯏꯅ ꯑꯁꯨꯣꯏ ꯑꯁꯨꯣꯏꯩ ꯑꯉꯥꯡ ꯀꯩꯅꯕꯨꯗꯤ ꯆꯥꯁꯨ ꯈꯣꯠꯁꯨ ꯇꯧꯔꯒ ꯑꯗꯨꯝ ꯍꯥꯏ ꯑꯗꯨ ꯆꯥꯅꯤꯡꯗꯕꯒꯤꯀꯣ ꯑꯗꯩ ꯃꯣꯏꯒꯤ ꯃꯣꯔꯣꯛ ꯁꯥꯕꯤꯒ ꯂꯩꯗꯅꯀꯣ ꯑꯗꯨꯒꯨꯝꯕꯗ ꯑꯩ ꯀꯩꯁꯨ ꯌꯥꯝ ꯄꯥꯝꯕ ꯑꯣꯏꯗꯦꯕꯀꯣ ꯍꯣꯏ ꯅꯍꯥꯟꯋꯥꯏ ꯍꯣꯁꯇꯦꯜ ꯂꯩꯔꯤꯈꯩꯗ ꯏꯃꯥꯟꯅꯕ ꯇꯧꯔꯒ ꯑꯃꯨꯛꯇꯪ ꯆꯥꯒ꯭ꯔꯦ ꯑꯗꯨꯁꯨ ꯑꯩꯒꯤ ꯂꯩꯃꯤꯟꯅꯕ ꯏꯃꯥꯟꯅꯕꯗꯁꯨ ꯃꯥꯁꯨ ꯄꯥꯝꯗꯦꯕ ꯃꯥꯅ ꯄꯥꯝꯃꯒ ꯃꯥꯅ ꯆꯥꯅꯤꯡꯕ ꯈꯣꯠꯄ ꯑꯣꯏꯇꯥꯔꯒꯗꯤ ꯏꯃꯅ ꯑꯗꯨꯝ ꯆꯥꯃꯤꯟꯅꯒꯗꯕ ꯃꯥꯟꯕꯗꯣ ꯃꯥꯁꯨ ꯌꯥꯝ ꯆꯥꯕꯗꯤ ꯃꯥꯟꯅꯒ ꯀꯩꯁꯨ ꯆꯥꯗꯕꯅꯦꯕꯀꯣ ꯑꯗꯨ ꯅꯨꯄꯤꯗꯧꯅ ꯄꯦꯠ ꯄꯦꯠ ꯄꯦꯠ ꯇꯧꯔꯒ ꯌꯥꯝ ꯆꯥꯕꯗꯨꯗꯣ ꯈꯤꯇꯪ ꯈꯤꯇꯪꯒ ꯆꯥꯕ ꯑꯣꯏꯕꯗꯣ ꯃꯁꯥꯒ ꯌꯦꯡꯕ ꯀꯥꯟꯗ ꯌꯥꯝ ꯆꯥꯝꯗꯧꯕ ꯃꯥꯟꯕꯅꯦꯕ ꯑꯗꯩ ꯆꯥꯕ ꯊꯛꯄꯗꯁꯨ ꯑꯗꯨꯝ ꯈꯟꯕꯗꯣ ꯑꯗꯨ ꯆꯥꯅꯤꯡꯉꯤ ꯆꯥꯅꯤꯡꯗꯦ ꯊꯥꯎ ꯊꯥꯎꯒꯁꯨ ꯆꯥꯗꯦꯕ ꯑꯩꯅ ꯌꯦꯔꯨꯝ ꯊꯥꯎ ꯌꯦꯔꯨꯝ ꯉꯧꯕ ꯀꯥꯟꯁꯦ ꯊꯥꯎꯁꯤ ꯑꯩꯅꯗꯤ ꯌꯥꯝꯃꯦꯒ ꯈꯜꯂꯒ ꯑꯩꯗꯤ ꯌꯥꯝꯗ꯭ꯔꯦꯒ ꯈꯟ ꯉꯧꯖꯗꯗꯅꯦꯕ ꯑꯗꯨ ꯃꯥꯗꯤ ꯑꯃꯨꯛ ꯃꯥꯁꯤ ꯌꯦꯔꯨ ꯉꯧꯕꯗ ꯊꯥꯎꯁꯤ ꯃꯩ ꯍꯥꯞꯣꯏꯥ ꯈꯣꯠꯇꯣꯏꯥ ꯇꯧꯏ ꯑꯩꯉꯣꯟꯗ ꯉꯥꯡꯗꯣꯏꯅꯤ ꯃꯥꯗꯤ ꯃꯃꯤꯡꯒꯤꯗꯪ ꯍꯥꯏꯗꯤ ꯑꯩꯈꯣꯏ ꯆꯃꯁ ꯆꯃꯁꯦ ꯇꯔꯅꯤꯅ ꯑꯊꯣꯞ ꯆꯃꯁꯁꯤꯅ ꯑꯣꯏꯅ ꯔꯥꯎꯟ ꯀꯣꯏꯔꯒ ꯍꯥꯏꯗꯤ ꯃꯥꯏ ꯈꯥꯡꯗꯨꯣ ꯈꯛꯇꯪ ꯅꯞꯁꯤꯤꯟꯗꯅꯕ ꯈꯛꯇꯪ ꯈꯔ ꯑꯗꯨꯝ ꯊꯨꯡꯒꯜꯂꯝꯃꯒ ꯑꯗꯨꯃꯥꯏꯅ ꯇꯩꯔꯒꯅꯦ ꯑꯗꯨꯃꯥꯏ ꯍꯦꯛꯇ ꯉꯧꯗꯣꯏꯅꯦꯕ ꯑꯩꯅ ꯑꯃꯨꯛ ꯁꯤꯗꯤ ꯌꯥꯝꯗꯧ ꯃꯥꯟꯗꯦꯒ ꯈꯟꯕꯁꯦ ꯃꯥꯅꯅꯦ ꯑꯗꯨꯝ ꯏꯔꯝꯗꯦ ꯑꯩ ꯍꯧꯔꯛꯒꯦ ꯍꯥꯏꯔꯒꯅꯦ ꯑꯩꯅ ꯏꯔꯣꯜꯂꯅꯤ ꯂꯣꯏꯔꯒ ꯑꯗꯨꯒ ꯃꯥꯅ ꯑꯃꯨꯛ ꯑꯗꯨꯝ ꯀꯩꯅꯣ ꯇꯧꯗꯣꯏꯅꯦꯕ ꯍꯥꯏꯗꯤ ꯌꯦꯔꯨꯝ ꯑꯗꯨꯝ ꯍꯧꯗꯣꯏꯅꯦꯕꯀꯣ ꯑꯗꯨꯃꯥꯏꯅ ꯇꯧꯋꯦꯕ
ꯑꯗꯨ ꯍꯥꯏꯔꯒ ꯅꯪꯒꯤ ꯊꯥꯏꯅꯪꯒꯤ ꯀꯩꯅꯣꯗꯣ ꯅꯪꯒ ꯂꯩꯃꯤꯟꯅꯔꯝꯕꯗꯣ ꯅꯤꯡꯁꯤꯡꯉꯦ ꯃꯥꯁꯦ ꯀꯩ ꯍꯥꯏꯅꯤ ꯁꯤꯃ ꯍꯦꯛ ꯎꯕꯗ ꯌꯥꯝꯅ ꯈꯪꯗꯦ ꯃꯈꯣꯟꯁꯤꯒ ꯌꯥꯝ ꯆꯥꯟꯅꯗꯕꯅꯅꯣ ꯇꯧꯕꯗ ꯑꯩꯉꯣꯟꯗ ꯃꯁꯛꯁꯤꯗꯤ ꯃꯁꯛꯀ ꯃꯈꯣꯏꯒꯁꯦ ꯌꯥꯝ ꯆꯥꯟꯅꯗꯕꯅ ꯇꯧꯋꯦꯕꯀꯣ ꯍꯥꯏꯕꯗꯤ ꯈꯪꯗꯦ ꯑꯃꯨꯛꯁꯨ ꯌꯦꯡꯕꯗꯅ ꯑꯗꯨꯝ ꯍꯥꯏꯕꯗꯤ ꯇꯨꯃꯤꯟꯅꯒꯨꯝꯕ ꯃꯥꯏ ꯈꯣꯟꯖꯦꯜꯁꯤ ꯂꯩꯗꯧ ꯃꯥꯜꯂꯒ ꯃꯈꯣꯏꯅ ꯌꯥꯝ ꯆꯥꯎꯕꯗꯨ ꯑꯣꯏꯍꯕꯗꯣ ꯑꯩ ꯍꯥꯏꯕꯗꯤ ꯃꯁꯛꯁ ꯑꯩꯅ ꯌꯦꯡꯉꯨꯕꯒ ꯈꯣꯟꯖꯦꯜꯁꯤꯒ ꯈꯣꯟꯖꯦꯜꯁꯤ ꯒꯥꯎ ꯒꯒ ꯂꯥꯎꯕꯒꯤ ꯇꯥꯏꯞꯇ ꯇꯧꯔꯒ ꯌꯥꯝ ꯆꯥꯎꯖꯕꯗꯣ ꯃꯁꯥꯒꯤ ꯑꯗꯨꯃꯥꯏꯅ ꯇꯧꯔꯝꯃꯦ ꯑꯗꯨꯒ ꯆꯥꯕ ꯌꯥꯝ ꯄꯦꯠꯂꯤ ꯈꯣꯠꯂꯤ ꯍꯥꯏꯕꯗꯣ ꯑꯗꯨꯗꯤ ꯊꯥꯖꯗꯦ ꯑꯩ ꯊꯥꯖꯗꯦ ꯍꯥꯏꯕꯗꯤ ꯑꯗꯨꯝ ꯍꯥꯏꯗꯤ ꯄꯪꯆꯥꯥ ꯆꯥꯔꯒ ꯑꯗꯨꯝ ꯍꯥꯏꯗꯤ ꯌꯥꯗ ꯌꯥꯕꯗꯧꯅ ꯇꯧꯔꯝꯗꯧꯒ ꯃꯥꯜꯂꯦꯕꯀꯣ ꯑꯩꯁꯨ ꯁꯨꯝ ꯌꯦꯡꯕꯗ ꯑꯗꯨꯒ ꯅꯪꯅ ꯆꯥꯕ ꯄꯦꯜꯂꯦ ꯍꯥꯏꯔ ꯀꯥꯟꯗ ꯌꯥꯝ ꯆꯥꯅꯗꯕꯗꯣ ꯃꯈꯣꯟꯗꯨꯁꯨ ꯃꯁꯛꯀꯁꯨ ꯌꯥꯝ ꯆꯠꯅꯗꯕꯗꯧꯅ ꯈꯜꯂꯦ ꯑꯩꯗꯤ ꯃꯥꯁꯦ ꯍꯥꯏꯕꯗꯤ ꯑꯍꯥꯟꯕ ꯎꯕꯗ ꯑꯗꯨꯝ ꯃꯈꯣꯟꯗꯣ ꯀꯩ ꯍꯥꯏꯅꯤ ꯃꯈꯣꯟꯅ ꯍꯦꯟꯅ ꯆꯥꯎꯕꯗꯧꯅ ꯇꯧꯕꯗꯣꯀꯣ ꯑꯗꯨꯃꯥꯏꯅ ꯇꯧꯋꯦꯕꯀꯣ
ꯆꯥꯗꯕꯅꯦ ꯃꯥꯗꯤ ꯕꯣꯔꯥꯒꯨꯝꯕꯀꯣ ꯑꯗꯒꯤ ꯀꯩꯅꯣ ꯁꯤꯡꯍꯥꯔꯒꯨꯝꯕꯁꯦ ꯁꯨꯝ ꯄꯨꯖꯆꯥꯥ ꯆꯥꯗꯦ ꯕꯣꯔꯥ ꯆꯥꯥꯁꯦ ꯍꯥꯏꯔꯕ ꯌꯥꯔꯣꯏ ꯃꯥꯅ ꯈꯔ ꯆꯥꯕ ꯃꯪꯒꯟ ꯑꯀꯦꯝꯕꯗꯣ ꯈꯔ ꯆꯥꯏ ꯁꯤꯡꯖꯨ ꯈꯔ ꯆꯥꯏꯑꯦ ꯕꯣꯔꯥ ꯑꯃ ꯌꯥꯗ꯭ꯔꯦ ꯑꯗꯩ ꯁꯤꯡꯍꯥꯔ ꯑꯃ ꯌꯥꯗ꯭ꯔꯦ ꯑꯗꯒꯤ ꯑꯗꯨꯝ ꯑꯂꯨꯒꯨꯝꯕꯒꯤ ꯃꯊꯦꯜ ꯂꯩꯗꯅꯀꯣ ꯑꯥꯜꯂꯨ ꯁꯥꯥꯛꯀꯨꯝꯕ ꯀꯩꯒꯨꯝꯕ ꯇꯧꯕ ꯃꯌꯥꯝꯗꯨꯁꯨ ꯄꯥꯝꯅ ꯑꯃꯨꯛ ꯆꯥꯗꯕꯅꯤꯗ ꯈꯪꯗꯦ ꯃꯥꯁꯦ ꯑꯗꯨꯝ ꯈꯔ ꯆꯝꯕ ꯃꯥꯅ ꯌꯥꯝ ꯆꯥꯕ ꯍꯥꯏꯇꯥꯥꯔꯒꯗꯤ ꯕ꯭ꯔꯦꯗꯁꯦꯀꯣ ꯑꯁꯤꯗꯤ ꯑꯩꯈꯣꯏꯒꯤ ꯑꯃꯨꯜ ꯍꯥꯏꯅ ꯃꯈꯈꯣꯏ ꯕꯇꯔ ꯀꯩꯀꯩ ꯌꯥꯎꯕꯗꯣ ꯑꯗꯨꯗꯨꯒ ꯇꯩꯔ ꯆꯥꯕ ꯑꯁꯤꯃ ꯌꯥꯝ ꯄꯥꯝꯅ ꯆꯥꯏꯑ ꯑꯗꯒꯤ ꯃꯥꯒꯤ ꯁꯦꯛ ꯁꯦꯝꯕ ꯑꯁꯤ ꯊꯛꯑꯦ ꯑꯗꯨ ꯆꯥꯛꯁꯨꯅꯦ ꯏꯟꯖꯥꯡꯁꯨꯅꯦ ꯊꯥꯎ ꯍꯦꯛ ꯌꯥꯎꯔꯕ ꯑꯩ ꯑꯣꯏꯦ ꯆꯥꯔꯣꯏ ꯍꯥꯏꯔꯒ ꯆꯥꯈꯤꯔꯣꯏꯕ ꯑꯗꯨꯝ ꯍꯣꯏ ꯑꯗꯨꯝ ꯑꯩꯅ ꯑꯗꯨꯝ ꯉꯝꯜꯍꯧꯕ ꯑꯩꯅ ꯆꯠꯁꯤꯜꯂꯒ ꯏꯁꯥ ꯑꯗꯨꯝ ꯅꯣꯏ ꯍꯧꯕꯗꯣ ꯑꯗꯨꯃꯥꯏ ꯇꯗꯣꯏꯅꯦꯕ ꯃꯥꯅ ꯆꯞꯅ ꯊꯣꯡꯅꯤꯡꯕ ꯌꯥꯔꯦ ꯑꯗꯣ ꯏꯔꯣꯝꯕꯒ ꯏꯔꯣꯝꯕꯗꯤ ꯌꯥꯝ ꯄꯥꯝꯃꯦ ꯃꯥꯗꯤ ꯏꯔꯣꯝꯕ ꯃꯈꯜ ꯃꯈꯜ ꯂꯣꯟꯕꯗꯣ ꯃꯣꯏꯗ ꯆꯥꯗꯕ ꯃꯌꯥꯝꯁꯨ ꯂꯣꯟꯕꯤꯕꯀꯣ ꯏꯔꯣꯕꯗꯤ ꯌꯥꯝ ꯄꯥꯝꯃꯦ ꯏꯔꯣꯕ ꯑꯃ ꯇꯧꯔꯒ ꯉꯥꯒꯨꯝꯕ ꯑꯃ ꯈꯤꯇꯪ ꯉꯧꯕ ꯑꯗꯨꯃꯥꯏꯅ ꯇꯧꯕ ꯄꯥꯝꯃꯦ ꯑꯗꯒꯤ ꯌꯦꯟꯁꯨꯅꯦ ꯌꯥꯝ ꯆꯥꯗꯧ ꯃꯥꯜꯂꯒꯅꯦ ꯕꯥꯅꯤꯅꯅꯦ ꯌꯦꯟ ꯀꯤꯂꯣ ꯃꯈꯥ ꯑꯃꯝꯇꯪ ꯂꯩꯕꯁꯦ ꯆꯥꯕ ꯉꯝꯗꯅ ꯑꯌꯨꯛꯁꯨ ꯑꯗꯨ ꯑꯌꯨꯛꯁꯨ ꯆꯥꯕꯗꯣ ꯑꯇꯣꯞꯄ ꯉꯝꯗꯦꯕ ꯑꯗꯨꯐꯥꯎꯕ ꯃꯥ ꯆꯥꯗꯕꯅꯤꯅ ꯑꯩꯅ ꯄꯦꯟꯅ ꯆꯥꯔꯕꯅꯦꯕ ꯑꯗꯨꯗꯨꯒ ꯑꯗꯨꯝ ꯉꯝꯗꯕꯤꯗ ꯅꯣꯡꯉꯥꯂꯒ ꯆꯥꯕꯗꯨꯐꯥꯎ ꯑꯗꯨꯐꯥꯎ ꯂꯦꯝꯃꯦꯕ ꯑꯗꯨꯗꯨꯅ ꯌꯦꯟ ꯀꯤꯂꯣꯒ ꯀꯤꯂꯣ ꯃꯈꯥꯏ ꯑꯃꯨꯛꯒ ꯂꯩꯕꯁꯦ ꯍꯥꯏꯗꯤ ꯑꯩꯈꯣꯏ ꯃꯔꯤꯗꯤ ꯑꯗꯨꯝ ꯆꯥꯕ ꯈꯣꯠꯅꯕꯗ ꯏꯃꯥꯟꯅꯕ ꯑꯃ ꯃꯣꯏꯒꯤ ꯀꯩꯅꯣ ꯑꯅꯤ ꯑꯃꯁꯨ ꯑꯗꯨ ꯑꯁꯨꯝ ꯑꯥ ꯈꯔ ꯂꯥꯞꯄ ꯂꯩꯗꯅ ꯑꯃ ꯑꯃꯒꯤꯣꯏꯒꯤ ꯑꯃ ꯂꯩꯕ ꯑꯗꯣ ꯃꯣꯏ ꯑꯩꯈꯣꯏ ꯃꯔꯤ ꯆꯥꯃꯤꯟꯅꯕꯗꯅꯦ ꯑꯗꯨꯝ ꯀꯦꯡ ꯀꯦꯂꯣ ꯑꯃꯅ ꯑꯗꯨꯝ ꯑꯣꯏꯑꯦꯕ ꯑꯣꯀꯥꯥꯁꯦ ꯀꯦꯔꯣ ꯃꯈꯥꯏ ꯑꯃ ꯂꯧꯧꯕꯁꯦ ꯑ ꯀꯤꯂꯣ ꯃꯈꯥꯏ ꯑꯃꯅ ꯑꯩꯈꯣꯏ ꯃꯔꯤ ꯑꯣꯏ ꯍꯥꯏꯕ ꯑꯣꯛꯁꯦ ꯀꯤꯂꯣ ꯃꯈꯥꯏ ꯑꯃ ꯑꯣꯛ ꯂꯧꯕꯁꯦ ꯑꯩꯈꯣꯏ ꯃꯔꯤ ꯆꯥꯕꯁꯦ ꯅꯣꯡꯉꯥꯂ ꯆꯥꯔꯁꯨ ꯁꯨꯝ ꯀꯣꯟꯅꯩꯑꯕ ꯃꯣꯏꯗꯤ ꯀꯩꯁꯨ ꯆꯥꯗꯦꯕ ꯈꯣꯠ ꯑꯗꯨꯅ
ꯅꯣꯏꯒꯤ ꯈꯨꯖꯥ ꯑꯁꯤꯗꯤꯅꯦ ꯍꯥꯏꯕꯗꯤ ꯑꯁ ꯑꯩꯒ ꯂꯩꯃꯤꯟꯅꯔꯝꯃꯁꯨ ꯑꯩ ꯆꯥꯐꯝ ꯈꯪꯗꯧ ꯃꯥꯟꯗꯦ ꯍꯥꯏꯕꯗꯤ ꯑꯩꯗꯤ ꯑꯗꯨꯃꯥꯏꯅ ꯆꯥꯕꯗ ꯍꯣꯏ ꯃꯁꯥꯒꯤ ꯃꯣꯏꯅ ꯑꯣꯛꯆꯕꯒꯤ ꯆꯥꯖꯗꯦ ꯍꯥꯏꯔꯒꯁꯨ ꯆꯥꯕ ꯈꯤꯇꯪꯅꯨꯡꯉ ꯅꯨꯡꯉꯥꯏꯇꯕꯗꯧꯅ ꯈꯜꯂꯦꯕ ꯍꯥꯏꯕꯗꯤ ꯆꯥꯃꯤꯟꯅꯔꯒ ꯑꯩ ꯊꯟꯖꯠꯅꯔꯒ ꯆꯥꯍꯧꯕꯩ ꯊꯕ ꯐꯣꯇꯣꯁꯨ ꯄꯥꯝꯗꯦꯕꯀꯣ ꯑꯩꯗꯤ ꯑꯗꯨꯅ ꯅꯣꯏꯒ ꯆꯥꯃꯤꯟꯅꯔꯗꯤꯅꯦ ꯑꯩ ꯀꯩꯁꯨ ꯄꯨꯛꯀꯠ ꯊꯝꯟꯅ ꯆꯥꯗꯧ ꯃꯥꯟꯗꯦ ꯍꯥꯏꯕꯗꯤ ꯏꯁꯥꯗ ꯐ꯭ꯔꯤ ꯑꯣꯏꯖꯗꯕꯗꯨꯒ ꯆꯥꯕꯗ ꯑꯩꯅ ꯄꯪꯁꯥ ꯆꯥꯁꯤꯜꯂ ꯅꯣꯏꯅ ꯇꯨꯃꯤꯟ ꯇꯨꯃꯤꯟ ꯂꯩꯈꯤꯕꯗꯣ ꯑꯗꯨꯃꯥꯏꯅ ꯇꯧꯕꯗꯨꯒꯤ ꯍꯥꯏꯗꯤ ꯑꯩꯗꯤ ꯑꯩꯗꯤ ꯅꯨꯡꯉꯥꯏꯇꯦꯕꯀꯣ ꯆꯥꯃꯤꯟꯅꯒꯦꯗꯔꯒꯗꯤ ꯑꯗꯨꯝ ꯍꯥꯏꯗꯤ ꯆꯥꯡ ꯑꯃꯗ ꯑꯗꯨꯝ ꯃꯥꯟꯅꯔꯒ ꯆꯥꯕ ꯈꯣꯠꯄꯗꯣ ꯑꯗꯨꯅ ꯍꯦꯟꯅ ꯏꯁꯥꯗꯣ ꯅꯨꯡꯉꯥꯏ ꯍꯥꯏꯕ ꯄꯥꯝꯖꯩꯑꯕꯀꯣ ꯑꯗꯨꯅ ꯅꯣꯏꯒ ꯂꯩꯃꯤꯟꯅꯔꯗꯤ ꯑꯩ ꯀꯩꯁꯨ ꯌꯥꯝ ꯀꯟ ꯆꯥꯗꯧ ꯃꯥꯟꯗꯦ ꯍꯥꯏꯕꯗꯤ ꯑꯗꯨꯝ ꯇꯟꯈꯤꯕꯗꯨꯒ ꯅꯣꯏꯅ ꯑꯝꯇ ꯆꯥꯟꯅꯗ꯭ꯔꯒ ꯑꯩꯅ ꯄꯪꯆꯥꯗꯒ ꯆꯥꯕꯗꯣ
ꯍꯣꯏ ꯍ ꯑꯩ ꯊꯝꯒꯦꯀꯣ ꯁꯤ ꯏꯁꯤꯡ ꯌꯥꯕꯒꯤ ꯊꯕꯛ ꯏꯪꯥꯡꯨꯛ ꯀꯧꯔꯦꯊꯗ ꯑꯃꯨꯛꯧꯛꯀꯦꯀꯣ
ꯍꯣ ꯐꯔꯦ ꯐꯔꯦ ꯌꯥꯊꯣꯛꯑꯣ